ꯑꯣ
ꯍꯜꯂꯣ ꯀꯩꯗꯧꯔꯤꯅꯣ
ꯑꯩꯔꯣ ꯀꯩꯁꯨ ꯇꯧꯗꯦ ꯐꯃꯨꯡꯗ ꯍꯤꯞꯄꯒ ꯂꯩꯕꯅꯦ
ꯑꯣ ꯀꯅꯥ ꯀꯅꯥ
ꯏꯊꯟꯇ
ꯑꯁ ꯌꯥꯝ ꯐꯩꯌꯦꯅꯦ ꯆꯥꯛ ꯆꯥꯔꯕꯣ
ꯑꯧ ꯆꯥꯔꯦ ꯅꯪꯗꯤ
ꯑꯩꯁꯨ ꯆꯥꯔꯦ ꯀꯩ ꯃꯊꯦꯜ ꯌꯦꯟ ꯆꯥꯏ
ꯑꯦꯁ ꯍꯥꯎꯋꯤꯅ ꯑꯈꯣꯏꯗꯤ ꯍꯥꯎꯇꯕ ꯉꯥꯛꯇ
ꯑꯗꯣ ꯀꯩ ꯃꯊꯦꯜꯅꯣꯕ ꯑꯧ
ꯑꯈꯣꯏꯗꯤ ꯉꯥ ꯆꯥꯏꯗ
ꯏꯁ ꯅꯪꯅ ꯍꯦꯟꯅ ꯍꯥꯎꯔꯒ ꯑꯩꯉꯣꯟꯗ ꯍꯥꯎꯋꯦ ꯍꯥꯏꯅꯤ
ꯅꯪꯒꯤꯅ ꯍꯦꯟꯅ ꯍꯥꯎꯕꯅꯦ ꯉꯥꯗꯤ ꯍꯥꯎꯇꯦꯕ ꯃꯍꯥꯎ ꯌꯥꯎꯗ꯭ꯔꯦ
ꯀꯔꯤꯒꯤꯔꯣ
ꯈꯪꯗꯦ ꯃꯥꯏ ꯁꯔꯨ ꯉꯥꯛꯇ
ꯑꯁ ꯑꯁ ꯂꯣꯏꯔꯦ ꯍꯦ ꯉꯥꯗꯤ ꯁꯔꯨ ꯌꯥꯝꯕꯅꯦ
ꯎꯝ ꯆꯥꯕ ꯈꯪꯗꯦꯕ
ꯎꯝ ꯅꯨꯡꯉꯥꯏꯔꯤꯕ꯭ꯔꯣ
ꯑꯥꯎ ꯌꯥꯝ ꯅꯨꯡꯉꯥꯏꯔꯤꯌꯦ ꯑꯩꯗꯤ
ꯑꯣ ꯁꯤ ꯌꯥꯝ ꯅꯣꯡꯅꯤꯡꯉꯤꯗ ꯋꯥꯔꯤ ꯁꯥꯅꯕ ꯍꯩꯇꯦ
ꯀꯔꯤꯒꯤ ꯅꯣꯛꯅꯤꯡꯕ꯭ꯔꯅꯦ
ꯋꯥꯔꯤ ꯁꯅꯕ ꯍꯩꯇꯕꯒꯤ
ꯑꯁ ꯑꯗꯨꯝ ꯁꯥꯅꯈ꯭ꯔꯗꯤ ꯍꯩꯈ꯭ꯔꯅꯤꯗ
ꯎꯝ ꯅꯪ ꯈꯨꯟꯗ ꯂꯩꯕ꯭ꯔꯣ ꯏꯃꯥꯟꯅꯕꯤꯒ ꯂꯩꯌꯦ
ꯅꯣꯛꯑꯣ ꯅꯣꯛꯑꯣ
ꯍ ꯎꯝ ꯅꯣꯏ ꯈꯨꯨꯟꯗ ꯃꯩ ꯂꯥꯛꯄ꯭ꯔꯣ
ꯍꯧꯖꯤꯛꯇꯤ ꯂꯥꯛꯇ꯭ꯔꯦ ꯃꯨꯠꯈ꯭ꯔꯦ ꯀꯩꯒꯤꯅꯣ ꯈꯪꯗꯦ ꯂꯥꯛꯀꯅꯤꯗ ꯑꯃꯨꯛ
ꯎꯝ
ꯅꯪꯗꯤ ꯅꯣꯏꯗꯗꯤ
ꯑꯈꯣꯏꯗꯤ ꯂꯥꯛꯑꯦ
ꯀꯣꯜꯕꯨ ꯑꯗꯨꯝ ꯂꯥꯛꯑꯗꯤ ꯂꯥꯛ ꯌꯥꯔꯦꯗ
ꯎꯝ ꯅꯣꯏ ꯈꯨꯟꯅ ꯂꯩꯕ ꯅꯨꯡꯉꯥꯏꯕ꯭ꯔꯣ
ꯑꯈꯣꯏ ꯈꯨꯟꯗꯗꯤ ꯂꯩꯕꯅ ꯌꯥꯝ ꯅꯨꯡꯉꯥꯏꯅ
ꯎꯝ ꯐꯩꯌꯦ ꯐꯩꯌꯦ ꯂꯩꯕ ꯅꯨꯡꯉꯥꯏꯔꯗꯤ
ꯂꯩꯕꯗꯤ ꯌꯥꯝ ꯅꯨꯡꯉꯥꯏꯌꯦ
ꯎꯝ ꯐꯩꯌꯦ ꯅꯪꯗꯤ ꯅꯪꯗꯤ ꯁ꯭ꯀꯨꯜ ꯀꯠꯇ꯭ꯔꯣ
ꯆꯠꯇ꯭ꯔꯤꯗ
ꯏꯁ ꯀꯩꯒꯤ
ꯍꯧꯖꯤꯛꯇꯤ ꯑꯁ ꯑꯈꯣꯏ ꯑꯩꯗꯤ ꯑꯦꯠꯃꯤꯁꯟ ꯐꯥꯎ ꯇꯧꯗ꯭ꯔꯤꯅ
ꯑꯣ ꯊꯦꯡꯉꯤꯅꯦ ꯊꯦꯡꯉꯦ ꯊꯦꯡꯉꯦ ꯌꯥ
ꯅꯪꯗꯤ ꯅꯪꯗꯤ ꯆꯠꯇ꯭ꯔꯣ
ꯍꯥꯥ
ꯅꯪꯗꯤ ꯆꯠꯂꯣꯏꯗ꯭ꯔꯣ ꯉꯁꯤ
ꯍꯣꯏ ꯉꯁꯤ ꯆꯠꯇ꯭ꯔꯦ ꯆꯠꯄ ꯇꯟꯕꯒꯤ
ꯑꯣ ꯅꯣꯡ ꯆꯕ꯭ꯔꯣ
ꯆꯨꯗꯦ ꯑꯈꯣꯏ ꯗꯗꯤ ꯅꯣꯡ ꯑꯃ ꯐꯥꯎ ꯆꯨꯔꯛꯇꯦ ꯆꯨꯗꯤ ꯆꯨ ꯆꯨꯗꯤ ꯆꯨꯋꯦꯗꯣ ꯎꯝ ꯌꯥꯝ ꯆꯨꯕ ꯅꯠꯇꯦ ꯑꯁ ꯌꯥꯝ ꯁꯥꯏꯌꯦ ꯅꯣꯡ ꯆꯨꯗꯕꯒꯤꯀꯣ ꯑꯗꯨꯒꯤ
ꯎꯝ
ꯋꯥꯔꯤ ꯁꯥꯔꯛꯑꯣꯅꯦ
ꯑꯥ ꯉꯥꯏꯌꯨꯀꯣ ꯑꯩ ꯃꯦꯁꯦꯖ ꯑꯃ ꯄꯥꯕꯗꯨꯏꯅꯤ ꯏꯁ ꯀꯔꯤꯁꯨ ꯇꯧꯅꯤꯡꯉꯏꯁꯨ ꯂꯩ ꯇꯦ
ꯎꯝ ꯈꯣꯏꯁꯨꯅꯦ ꯀꯩꯁꯨ ꯇꯧꯅꯤꯡꯉꯏ ꯂꯩꯇꯦ ꯑꯗꯨꯝ ꯇꯨꯝꯕ꯭ꯔꯥ ꯑꯗꯨꯝ ꯂꯩꯌꯦ ꯑꯈꯣꯏꯗꯤ
ꯎꯝ ꯑꯗꯨꯅꯦ ꯇꯨꯝꯃꯒ ꯂꯩꯗꯕꯅꯦ
ꯇꯨꯝꯃꯟꯕꯒꯤ ꯌꯥꯝ ꯅꯣꯏꯔꯛꯈ꯭ꯔꯦ ꯑꯈꯣꯏꯗꯤ
ꯑꯁ ꯅꯣꯏꯕꯅ ꯍꯦꯟꯅ ꯐꯠꯇ꯭ꯔꯣ
ꯑꯩꯗꯤ ꯅꯣꯏꯕꯁꯦ ꯈꯔ ꯄꯥꯝꯃꯦꯗ ꯀꯪꯕꯅ ꯄꯥꯝꯃꯦ
ꯑꯩꯁꯨ ꯈꯔꯗꯤ ꯑꯩꯗꯤ ꯀꯪꯃꯜꯂꯦꯕ ꯑꯗꯨꯏ ꯈꯔꯅꯤ ꯅꯣꯏꯕ ꯄꯥꯝꯕ ꯀꯪꯃꯜꯂꯗꯤ ꯃꯤꯅꯁꯨ ꯎꯁꯤꯠꯇꯦꯅ ꯀꯔꯦꯝꯅꯩꯅ
ꯑꯗꯨꯃꯥꯏꯅ ꯇꯧꯔꯝ꯭ꯔꯣꯏꯌꯦ
ꯇꯧꯔꯝꯃꯦ ꯑꯈꯣꯏ ꯈꯨꯟꯗꯗꯤ ꯌꯥꯗ꯭ꯔꯦ
ꯑꯁ
ꯅꯪꯗꯤ ꯅꯁꯥ ꯐꯕꯅꯤꯅ ꯐꯕ꯭ꯔꯣ ꯈꯪꯗꯦꯗ ꯑꯩꯁꯨ
ꯆꯥꯔꯁꯨ ꯆꯥꯗ꯭ꯔꯁꯨ ꯑꯗꯨꯝ ꯅꯣꯏꯕꯗ ꯃꯍꯧꯁꯥꯗ ꯑꯗꯨꯝ ꯅꯣꯏꯔ ꯂꯩꯔꯦ
ꯑꯣ ꯑꯗꯨꯅ ꯍꯦꯟꯅ ꯐꯠꯇ꯭ꯔꯣ
ꯑꯁ ꯑꯩꯗꯤ ꯀꯪꯕ ꯄꯥꯝꯃꯤꯅ ꯑꯍꯨꯡ ꯍꯨ ꯀꯪꯕ ꯍꯥꯏꯕꯗꯤ ꯌꯥꯝ ꯌꯥꯝ ꯀꯪꯕ ꯅꯠꯇꯕ ꯈꯔ ꯀꯪꯅꯤꯡꯕ
ꯑꯗꯨꯗꯤ ꯏ ꯆꯠꯊꯣꯛꯈ꯭ꯔꯗꯅ ꯃꯤꯉꯣꯟꯗ ꯄꯤꯈ꯭ꯔ ꯑꯗꯨꯅ
ꯑꯁ ꯑꯩꯒꯤ ꯏꯁꯦ ꯐꯠꯇꯦꯗ
ꯎꯝ ꯅꯪ ꯀꯪꯅꯤꯡꯕ꯭ꯔꯅꯦ
ꯑꯧ
ꯑꯗꯨꯗꯤ ꯃꯤꯌꯥꯡ ꯀꯛꯅꯤꯡꯉꯥꯗꯤ ꯑ ꯑꯥ ꯅꯨꯃꯤꯗꯥꯡꯗ ꯊꯦꯡ ꯊꯦꯡ ꯇꯨꯝꯃꯣ ꯑꯗꯨꯒ ꯉꯟ ꯉꯟꯅ ꯍꯧꯒꯠꯂꯣ ꯑꯗꯨꯗꯤ ꯈꯪꯉꯛꯄꯅꯤꯅ
ꯑꯁ ꯑꯗꯨꯗꯨꯅꯦ ꯑꯩꯅ ꯄꯥꯝ ꯑꯩꯅ ꯉꯝꯗꯕꯗꯣ ꯊꯦꯡꯅ ꯇꯨꯝꯕꯗꯣ ꯉꯝꯗꯦꯕ ꯑꯗꯨꯝ ꯉꯟꯅ ꯍꯧꯒꯠꯄꯗꯤ ꯉꯝꯃꯦ
ꯇꯨꯡꯒꯠꯂꯗꯤꯀꯣ ꯑꯗꯨꯝ ꯅꯣꯏꯕꯅꯦꯕ
ꯎꯝ ꯑꯗꯨꯒꯤ ꯑꯣꯏꯔꯝꯅꯤ ꯑꯩꯁꯨ
ꯑꯣꯏꯔꯝꯒꯅꯤ ꯅꯠꯇ꯭ꯔꯦ ꯑꯣꯏꯔꯝꯃꯦ
ꯊꯦꯡꯅ ꯊꯦꯡꯅ ꯇꯨꯝꯝꯕꯗꯣ ꯑꯁ ꯎꯝ ꯅꯥꯅꯤꯉꯥꯏ ꯇꯧꯋꯦꯕ ꯑꯩꯗꯤ
ꯍꯣꯏꯁ ꯅꯥꯔꯗꯤ ꯌꯥꯔꯦꯗꯅ ꯑꯗꯨ ꯃꯁꯥ ꯀꯩꯉꯅꯤꯅ ꯑꯗꯨ ꯑꯗꯨ ꯍꯦꯟꯅ ꯐꯠꯇ꯭ꯔꯣ
ꯈꯪꯗꯦ ꯅꯥꯕꯗꯨꯕꯨ ꯀꯥꯏꯗ ꯐꯕ꯭ꯔꯣ
ꯅꯪ ꯅꯌꯥꯡ ꯀꯪꯅꯤꯡꯉꯗꯤꯀꯣ ꯑꯩꯉꯣꯟꯗ ꯑꯃ ꯍꯥꯏꯕꯤꯒꯦꯕ ꯑꯗꯣ ꯅꯨꯡꯗꯥꯡ ꯅꯨꯡꯗꯥꯡ ꯑꯣꯏꯔꯗꯤꯅꯦꯗ ꯅꯨꯡꯗꯥꯡ ꯃꯔꯛꯇꯀꯣ ꯍꯣꯔꯦꯟ ꯅꯨꯡꯗꯥꯡ ꯀꯣ ꯃꯄꯥꯟꯗ ꯐꯝꯃꯣꯕ ꯑꯗꯨꯒ ꯀꯥꯡ ꯆꯤꯛꯍꯜꯂꯨꯕ ꯅꯪ ꯏꯗꯣ ꯂꯣꯏ ꯁꯥꯍꯜꯂꯣꯕ ꯑꯗꯨ ꯑꯣꯏꯔꯗꯤ ꯅꯪ ꯀꯪꯒꯅꯤ ꯑꯃꯨꯛ ꯅꯔꯦꯗꯅꯀꯣ ꯎꯝ ꯍꯣꯁꯄꯤꯇꯥꯜ ꯆꯠꯄ ꯃꯇꯝꯇꯗꯤ ꯅꯪ ꯎꯝ ꯌꯥꯝ ꯅꯥꯔꯛꯀꯅꯤ ꯅꯪꯅ ꯄꯥꯝꯖꯕ ꯃꯑꯣꯡꯗ ꯀꯟꯈ꯭ꯔꯅꯤꯅ
ꯑ ꯍ
ꯈꯔ ꯀꯪꯕ꯭ꯔꯣ ꯍꯥꯏꯔꯒ ꯌꯥꯝ ꯀꯪꯉꯦ ꯑꯃꯨꯛ
ꯎꯝ ꯂꯣꯏꯈꯔꯗꯤ ꯈꯪꯗꯦꯅ
ꯎꯝ
ꯅꯣꯏꯗꯤ ꯏꯪꯕ꯭ꯔꯣ ꯁꯥꯕ꯭ꯔꯣ
ꯑꯁ ꯌꯥꯝ ꯁꯥꯏꯌꯦ ꯑꯈꯣꯏꯗꯗꯤ ꯑꯁ
ꯑꯁ ꯀꯩꯒꯤ
ꯈꯪꯗꯦ
ꯅꯨꯡꯁꯥ ꯑꯗꯨꯝ ꯊꯣꯛꯄ꯭ꯔꯣ
ꯎꯝ ꯅꯨꯡꯁꯥ ꯑꯗꯨꯝ ꯊꯣꯛꯑꯦ ꯅꯣꯡꯁꯨ ꯆꯨꯗꯦ ꯑꯁꯤꯗꯗꯤ
ꯎꯝ ꯅꯪ ꯅꯗꯥꯎ ꯌꯥꯗ꯭ꯔꯦ ꯑꯗꯨꯗꯤ ꯑꯩꯈꯣꯏꯗꯤ ꯑꯗꯨꯝ ꯅꯣꯡ ꯆꯨꯌꯦꯗ
ꯑꯈꯣꯏ ꯈꯨꯟꯗꯗꯤꯀꯣ ꯑꯣ ꯑꯈꯣꯏ ꯈꯨꯗꯗꯤ ꯑꯗꯨꯝ ꯅꯣꯡ ꯌꯥꯝ ꯆꯨꯑꯦ ꯍꯥꯏꯌꯦ ꯀꯣꯏꯗꯅ ꯅꯣꯡ ꯆꯨꯗ ꯃꯥ
ꯍꯌꯦꯡꯗꯤ ꯀꯥꯏ ꯆꯠꯀꯦꯔꯣ ꯁ꯭ꯀꯨꯜ ꯆꯠꯀꯗ꯭ꯔꯣ
ꯎꯝ ꯍꯣꯏ ꯆꯅꯤꯡꯉꯥꯏ ꯃꯥꯜꯂꯦ ꯈꯪꯗꯦ
ꯆꯠꯅꯤꯡꯉꯥꯏ ꯅꯁꯥꯅꯐꯥꯎ ꯈꯪꯗ꯭ꯔꯤꯅꯦꯅ ꯆꯠꯅꯤꯡꯉꯒ ꯆꯠꯄ ꯆꯥꯅꯤꯡꯗ꯭ꯔꯒ ꯇꯧꯑ ꯑꯗꯨ ꯌꯥꯕ꯭ꯔꯅꯦ
ꯌꯥꯏꯑꯦ ꯑꯥ ꯉꯔꯥꯡ ꯉꯔꯥꯡꯗꯤꯀꯣ ꯉꯁꯤ ꯁ꯭ꯀꯨꯜ ꯆꯠꯂꯅꯤꯅ ꯈꯟ ꯈꯟꯕꯅꯦꯕ ꯑꯗꯨ ꯑꯌꯨꯛ ꯍꯧꯒꯠꯂꯒ ꯑꯁ ꯃꯥꯟꯅꯦ ꯏꯃꯥꯟꯅꯕꯤ ꯏꯃꯥꯟꯅꯕꯤ ꯑꯩꯗꯤ ꯆꯠꯅꯤꯡꯉꯦ ꯑꯗꯣ ꯏꯃꯥꯟꯅꯕꯤ ꯃꯣꯏꯗꯣ ꯆꯠꯅꯤꯡꯗꯦ ꯍꯌꯦꯡꯅ ꯆꯠꯂꯁꯦ ꯆꯠꯂꯁꯦ ꯑꯗꯨꯝ ꯍꯥꯏꯕ
ꯑꯗꯨ ꯅꯨꯡꯇꯤ ꯅꯨꯡꯇꯤꯒꯤ ꯑꯃꯨꯛ ꯑꯗꯨꯝ ꯍꯥꯏꯔꯗꯤ ꯀꯩꯗꯧꯔꯅꯤ ꯅꯪ
ꯑꯗꯨꯒꯤ ꯅꯠꯇꯦ
ꯑꯗꯨꯗꯤ ꯅꯪꯁꯨ ꯅꯃꯥꯅꯕꯤꯅ ꯃꯇꯨꯡ ꯏꯜꯂꯦ ꯃꯇꯨꯡ ꯏꯂꯕꯅꯤꯅ
ꯎꯝ ꯇꯦ ꯆꯠꯀꯅꯤꯗ ꯃꯣꯏꯅ ꯑꯗꯨ ꯍꯥꯏꯔꯁꯨ
ꯆꯠꯀꯗꯕꯅꯦ
ꯎꯝ
ꯁ꯭ꯀꯨꯜꯗꯅ ꯍꯦꯟꯅ ꯅꯨꯡꯉꯥꯏꯕꯅꯤꯗ ꯌꯨꯝꯗꯗꯤ ꯑꯁ ꯀꯩꯁꯨ ꯇꯧꯅꯤꯡꯉꯥꯏꯁꯨ ꯂꯩꯇꯦ ꯐꯣꯟ ꯃꯦꯠ ꯂꯩꯔꯦ ꯑꯗꯨꯅꯤ
ꯑꯥ ꯑꯗꯨꯁꯨ ꯐꯩ ꯑꯗꯨ ꯑꯈꯣꯏꯗꯤꯀꯣ ꯁ꯭ꯀꯨꯜ ꯆꯠꯄꯗ ꯌꯥꯝ ꯋꯥꯏ ꯍꯥꯏ ꯑꯗꯨꯝ ꯐꯝꯃꯦꯗꯅ
ꯑꯥ
ꯑꯗꯨꯒꯤ ꯀ꯭ꯂꯥꯁ ꯂꯧꯕꯁꯨ ꯑꯗꯨꯝ ꯑꯁ ꯌꯥꯝ ꯄꯦꯔꯦꯠꯇꯣ ꯌꯥꯝ ꯁꯥꯡꯉꯦꯕ ꯑꯗꯨꯒꯤ
ꯎꯝ
ꯐꯝꯕꯗꯣ ꯌꯥꯝ ꯋꯥꯏꯑꯦꯕ ꯍꯥꯥ
ꯎꯝ ꯀꯌꯥ ꯀꯌꯥ ꯂꯧꯕ꯭ꯔꯥ
ꯇꯔꯦꯠ ꯑꯃꯃ ꯑꯦ ꯀꯩꯅꯣ ꯃꯤꯅꯤꯠꯔꯣ ꯃꯅꯤꯠꯇꯣ ꯐꯣꯔꯇꯤ ꯐꯣꯔꯇꯤ ꯑꯣꯏꯔꯝꯅꯤ
ꯑꯣ
ꯄꯦꯔꯦꯠ ꯑꯃꯗ
ꯑꯁ ꯅꯨꯡꯇꯤꯒꯤ ꯆꯠꯈ꯭ꯔꯗꯤ ꯑꯗꯨꯝ ꯇꯦꯟ ꯇꯦꯟꯃꯟ ꯇꯦꯟꯕꯒ ꯆꯠꯃꯤꯟꯅꯕꯅꯤꯗ ꯑꯩꯅ ꯅꯣꯡꯃ ꯈꯛꯇꯪ ꯑꯗꯨꯝ ꯎꯝ
ꯄꯨꯡ ꯃꯥꯄꯜꯗ ꯍꯧꯔ ꯄꯨꯡ ꯑꯍꯨꯝꯗ ꯂꯣꯏꯌꯦꯕ ꯑꯗꯨꯒꯤ ꯐꯝꯕꯗꯣ ꯌꯥꯝ ꯋꯥꯕ ꯊꯦꯡꯉꯦ ꯑꯗꯨꯁꯨ ꯃꯣꯏꯅ ꯑꯣꯖꯥꯁꯤꯡꯅꯅꯦ ꯑꯗꯨꯅꯦ
ꯑꯁ ꯑꯈꯣꯏ ꯀꯥꯔꯤꯉꯩꯗꯗꯤ
ꯎꯝ
ꯄꯨꯡ ꯑꯅꯤ ꯑꯗꯨꯋꯥꯏ ꯑꯣꯏꯔꯗꯤ ꯑꯗꯨꯝ ꯁꯨꯇꯤ ꯊꯥꯔꯦꯗ ꯑꯈꯣꯏꯗꯤ
ꯑꯥ ꯅꯍꯥꯟ ꯗꯤ ꯄꯨꯡ ꯑꯅꯤꯒ ꯃꯤꯅꯤꯠ ꯇ꯭ꯋꯦꯟꯇꯤꯗ ꯂꯣꯏꯕꯅꯦꯕ ꯅꯍꯥꯟ ꯍꯥꯏꯕꯗꯤ ꯂꯥꯁ ꯁ꯭ꯌꯥꯔꯗꯣ
ꯑꯣ
ꯇꯤ ꯑꯩꯁ ꯄꯨꯡ ꯑꯍꯨꯝꯗ ꯂꯣꯏꯌꯦ
ꯅꯨꯉꯥꯏꯇ꯭ꯔꯦꯗꯅ ꯑꯗꯨꯗꯤ
ꯎꯝ ꯑꯗꯨꯒꯤꯅꯦ ꯁ꯭ꯀꯨꯜ ꯆꯠꯅꯤꯉꯥꯏ ꯌꯥꯝ ꯇꯟꯕ ꯉꯟꯅ ꯂꯣꯏꯔꯗꯤ ꯈꯔ ꯐꯒꯗꯧꯕ
ꯑꯁ ꯐꯖꯅ ꯇꯝꯃꯨ ꯀꯩꯅꯣ ꯑꯦꯛꯖꯥꯝꯒ ꯆꯥꯎ ꯆꯥꯎꯕ ꯊꯥꯎꯅꯦ ꯅꯣꯏꯗꯤ ꯂꯥꯏꯔꯤꯛ ꯐꯥꯕꯅꯤꯅ
ꯑꯁ ꯑꯁ ꯑꯁ ꯂꯣꯏꯔꯦ ꯂꯣꯏꯔꯦ ꯅꯪꯁꯦ
ꯂꯥꯏꯔꯤꯛ ꯀꯟꯅ ꯄꯥꯔꯗꯤꯀꯣ ꯑꯁ ꯅꯣꯏꯗꯤ ꯌꯥꯝ ꯆꯪꯅꯤꯡꯕ
ꯑꯁ ꯂꯩꯥꯔꯤꯛ ꯄꯥ ꯄꯥꯅꯤꯡꯉꯥꯏ ꯌꯥꯝ ꯇꯜꯂꯦ
ꯑꯩꯁꯨ ꯇꯟꯕꯩꯅꯦ ꯌꯥꯗ꯭ꯔꯦꯅꯦ ꯆꯪꯗ꯭ꯔꯦ
ꯐꯣꯟ ꯈꯛꯇ ꯑꯗꯨꯝ ꯌꯦꯡꯅ ꯂꯩꯕꯒꯤ ꯂꯩꯔꯤꯛ ꯄꯥꯎꯑꯣ ꯌꯥꯗ꯭ꯔꯦ ꯁꯥꯏꯟꯁ
ꯁꯥꯏꯟꯁ ꯂꯧꯕ ꯑꯩꯁ ꯍꯩꯅ ꯃꯦꯠꯁ ꯌꯥꯎꯔꯛꯄꯗꯤ ꯑꯩꯔꯣ ꯑꯥꯔꯁ ꯂꯧꯈ꯭ꯔꯅꯤ ꯑꯁ ꯅꯪꯗꯤ ꯁꯥꯏꯟꯁꯀ ꯂꯧꯏꯅꯦ ꯌꯥꯔꯤꯅꯦ ꯊꯕꯛ ꯈꯟꯕ ꯌꯥꯝ ꯂꯥꯏꯕꯅꯦ ꯑꯗꯨꯗꯤ
ꯑꯗꯨꯒꯤ ꯑꯗꯨꯒꯤꯗꯃꯛ ꯈꯜꯂꯒ ꯂꯧꯕꯅꯦ ꯂꯥꯏꯔꯤꯛ ꯍꯩꯇ ꯇ꯭ꯔꯁꯨꯀꯣ ꯄꯥꯁꯕꯨ ꯇꯧꯔꯗꯤ ꯌꯥꯔꯦꯅ
ꯑꯍ ꯑꯗꯨꯅꯦꯕ ꯄꯥꯁ ꯇꯧꯔꯗꯤ ꯗꯨꯝ ꯌꯥꯔꯅꯤ ꯔꯦꯡꯒ ꯀꯩꯝ ꯀꯥꯟꯅꯥꯗꯦ
ꯎꯝ
ꯑꯗꯨꯕꯨ ꯍꯧꯖꯤꯛ ꯀꯥꯟꯗꯗꯤ ꯑꯁ ꯇꯦꯟꯒꯤ ꯨꯀꯔꯤ ꯍꯥꯢꯁꯤꯔ ꯇꯦꯟꯒꯤ ꯃꯥ꯭ꯔꯛꯁꯤꯠꯇꯣ ꯀꯥꯟꯅꯗ꯭ꯔꯦꯕ ꯁꯥꯔꯐꯤꯀꯦꯠꯗꯣ
ꯎꯝ
ꯒꯤ ꯑꯣꯏꯅ ꯃꯔꯨ ꯑꯣꯏꯔꯦꯕ ꯍꯧꯖꯤꯛꯇꯤ
ꯍꯣꯏ
ꯎꯝ
ꯑꯁ ꯇꯨꯌꯦꯞ ꯇꯨꯌꯦꯜꯐꯇꯁꯨ ꯄꯤꯁꯤꯗꯣ ꯌꯥꯝꯗ꯭ꯔꯗꯤꯀꯣ ꯐꯠꯇꯦꯕ ꯍꯥꯏꯕ ꯊꯕꯛ ꯁꯨꯅꯤꯡꯉꯁꯨ ꯎꯝ ꯑꯗꯨꯒꯤ ꯈꯜꯂꯒ ꯍꯧꯖꯤꯛ ꯇꯧꯔꯤꯅꯤꯅꯦ ꯂꯔꯤꯛꯁꯨ ꯄꯥꯅꯤꯡꯉꯥꯏ ꯌꯥꯝ ꯇꯜꯂꯦ
ꯍꯍ
ꯇꯜꯂꯗꯤ ꯎꯄꯥꯏ ꯂꯩꯇꯦ
ꯑ ꯅꯁꯥꯅ ꯇꯟꯈ꯭ꯔꯗꯤ ꯈꯪ
ꯎꯝ ꯇꯥꯎꯅꯤꯡꯔꯁꯨ ꯀꯣ
ꯎꯝ ꯑꯩꯁꯨ ꯑꯁ ꯂꯩꯔꯤꯛ ꯇꯝꯖꯦ ꯆꯪꯗ꯭ꯔꯦꯅꯦ ꯃꯃꯤꯡꯒꯤ ꯃꯃꯤꯡꯒꯤ ꯈꯛꯇ ꯑꯣꯏꯔꯦꯕ
ꯍꯣꯏꯁꯟꯅꯦ ꯅꯣꯏꯗꯤ ꯅꯨꯄꯥꯅꯦ ꯂꯩꯔꯤꯛ ꯐꯖꯅ ꯇꯝꯃꯣ
ꯑꯩ ꯆꯪꯗ꯭ꯔꯦ ꯏꯕꯦꯝꯃꯥ